ꯑꯣ ꯀꯩꯗꯥ ꯂꯩꯒꯦ
ꯑꯥ ꯒꯔꯤꯗ ꯂꯩꯌꯦ ꯍꯧꯖꯤꯛꯗꯤ
ꯑꯣ ꯅꯪ ꯃꯦꯠꯆ ꯌꯦꯡꯗꯦ
ꯌꯦꯡꯒ ꯂꯩ ꯑꯗꯣ ꯃꯦꯁꯤ ꯄꯣꯗꯧꯔꯦ
ꯑꯗꯨꯒꯤꯅꯦꯅꯦ ꯃꯦꯁꯤꯒꯤ ꯚꯦꯟꯁꯈꯗꯣ ꯑꯩ ꯋꯥꯔꯤ ꯀꯟꯅ ꯆꯅꯅꯤꯡꯉ ꯂꯩꯕꯗꫭ
ꯎꯝ ꯑꯩꯈꯣꯏ ꯑꯩꯁꯨ ꯑꯗꯨꯅ ꯁꯤ ꯏꯃꯥꯟꯅꯕꯒꯤ ꯇꯦꯕ꯭ꯂꯦꯠꯇ ꯌꯦꯡꯒ ꯇꯧꯕꯅꯦ
ꯑꯁ ꯅꯨꯡꯉꯥꯏꯇꯦꯀꯣ ꯒꯣꯜ ꯑꯃ ꯈꯟꯗꯡ ꯂꯩꯕ ꯀꯥꯟꯗꯗꯤ ꯈꯟꯗ ꯑꯗꯨꯝ
ꯈꯪꯅꯩꯌꯦꯀꯣ
ꯎꯝ
ꯑꯁ ꯍꯧꯖꯤꯛ ꯑꯃꯥ ꯑꯅꯤ ꯆꯪꯈ꯭ꯔꯕꯗꯨ ꯍꯞꯗꯤ ꯏꯔꯥꯛ ꯀ ꯑꯟꯗꯒ꯭ꯔꯦꯅꯦ
ꯅꯣꯛꯅꯤꯡꯉꯕꯅꯦ ꯑꯃꯔꯣꯝꯗ ꯑꯗꯨꯒ ꯑꯃꯔꯣꯝꯗ ꯅꯨꯡꯉꯥꯏꯇꯕ
ꯑꯁ ꯁꯦꯡꯅ ꯍꯥꯏꯕꯅꯦ ꯃꯣꯏ ꯃꯣꯏꯗꯨ ꯊꯣꯛꯈ꯭ꯔꯗꯤ ꯑꯩꯈꯣꯏꯅ ꯃꯦꯁꯇꯨ ꯌꯦꯡꯒꯗꯕꯗ ꯕꯤꯠꯗꯤ ꯂꯩꯇꯦꯅ
ꯎꯝ
ꯉꯔꯥꯡ ꯔꯣꯅꯦꯜꯗꯣ ꯊꯣꯛꯈ꯭ꯔꯕꯗꯣ ꯑꯁ ꯌꯦꯡꯈ꯭ꯔꯗꯤ ꯐꯖꯅꯁꯨ ꯀꯥꯞꯈ꯭ꯔꯦ ꯑꯩꯈꯣꯏ ꯃꯔꯛꯇ
ꯍꯥꯟꯅ ꯅꯥꯏꯕꯔ ꯁꯤꯈ꯭ꯔꯦ ꯑꯗꯨꯒ ꯔꯅꯥꯎꯗ ꯑꯃꯨꯛ ꯁꯤꯈ꯭ꯔꯦ ꯑꯗꯨꯒ ꯉꯁꯤ ꯑꯃꯨꯛ ꯃꯦꯁꯤ ꯁꯤꯔꯅꯤ ꯉꯒꯤ ꯇꯤꯝꯁꯦ ꯑꯃꯨꯛ ꯁꯤꯔꯅꯤ
ꯄꯦꯟꯗꯦꯅꯤ ꯃꯔꯒꯤꯗꯤ ꯃꯥ ꯀꯣꯆꯇ ꯅꯁ ꯅꯥꯍꯟꯗꯕꯗꯣ ꯑꯗꯨꯅ ꯀꯗꯒꯤ ꯄꯦꯟꯗꯕꯀꯣ
ꯍ
ꯑꯃꯨꯛꯀ ꯔꯣꯅꯥꯜꯗꯣꯒꯤꯗꯨꯣ ꯌꯦꯡꯉꯣ ꯂꯣꯏꯔꯝꯗꯥꯣꯏꯗ ꯁꯤꯛꯁ ꯃꯤꯅꯤꯠ ꯈꯛꯇ ꯂꯩꯐꯝ ꯀꯥꯟꯗ ꯒꯣ ꯑꯃ ꯆꯝꯗꯣꯏꯗꯤ ꯑꯗꯨꯗꯤ ꯍꯣꯞꯗꯤ ꯄꯨꯔꯥ ꯂꯣꯏꯈ꯭ꯔꯦꯕꯀꯣ ꯋꯥꯕ ꯗ꯭ꯔꯣꯍ ꯈꯨꯃ ꯑꯥ
ꯉꯁꯤꯒꯤ ꯄ꯭ꯂꯦꯁꯨ ꯍꯜꯂꯛꯑꯒ ꯀꯩꯅꯣ ꯃꯣꯏ ꯑꯃꯁꯦ ꯌꯥꯝ ꯃꯣꯏꯒꯤ ꯇꯤꯝꯁꯦ ꯌꯥꯝꯅ ꯑꯦꯇꯦꯛ ꯌꯥꯝ ꯈꯜꯂꯦ
ꯍꯟꯗꯛꯀꯤꯗꯨ ꯑꯁꯤ ꯐ꯭ꯔꯥꯟꯁꯀꯣꯏꯁꯨ ꯐꯩ ꯑꯗꯨꯕꯨ ꯏꯁꯄꯦꯟꯒ ꯍꯧꯖꯤꯛ ꯏꯖꯤꯞ ꯈꯣꯏꯗꯣ ꯑꯣꯖꯤ ꯆꯂꯥꯈꯣꯏ ꯃꯣꯏ ꯀꯅꯤꯗꯨꯗꯤ ꯑꯁ ꯄꯥꯟꯂꯤꯉꯦꯍꯦ ꯃꯣꯏ ꯃꯣꯏꯗꯣ ꯑꯗꯨꯝ ꯀꯥꯕꯗꯤ ꯐꯩ ꯑꯗꯨꯕꯨ ꯌꯦꯡꯉꯣ ꯑꯥꯔꯖꯦꯟꯇꯤꯅꯥꯒ ꯄꯣꯔꯇꯨꯒꯣꯜꯒ ꯃꯣꯏ ꯃꯣꯏꯕꯨ ꯁꯅꯥꯗ꯭ꯔꯗꯤꯀꯣ ꯌꯥꯝ ꯇꯦꯟꯒꯗꯧꯕꯀꯣ
ꯎꯝ
ꯑꯁ ꯃꯣꯏꯒꯤꯁꯦ ꯅꯨꯡꯗꯤ ꯅꯨꯡꯉꯥꯏꯇꯦꯍꯦ ꯑꯔꯖꯇꯤꯅꯥ ꯑꯁꯣ ꯍꯧꯖꯤꯗꯤ ꯣ ꯑꯅꯤꯗ ꯃꯥꯏꯅꯥ ꯑꯃ ꯔꯤꯄ꯭ꯂꯥꯏ ꯄꯤꯒꯦ ꯇꯧꯕꯗꯣ ꯌꯥꯝ ꯋꯥꯈ꯭ꯔꯦꯕꯀꯣ ꯃꯣꯏꯒꯤꯗꯃꯁꯨ
ꯑꯁ ꯑꯁꯤꯗꯤ ꯁꯟꯕꯁꯦ ꯅꯣꯏ ꯈꯔ ꯋꯥꯅ ꯉꯝꯃꯔꯣꯏ
ꯍꯣꯏ
ꯒꯣ ꯑꯃ ꯈꯕꯔ ꯆꯦꯁꯨꯣ ꯑꯁꯤ ꯀꯔꯤ ꯃꯤꯅꯤꯠ ꯀꯨꯟ ꯀꯨꯟꯗꯗꯤ ꯑꯅꯤ ꯆꯪꯒꯗꯧꯕꯁꯦ ꯃꯪꯒꯤ ꯋꯥꯅꯤ ꯑꯗꯨ ꯗꯥꯎ ꯌꯥꯝ ꯐꯩꯗ꯭ꯔꯦ ꯄꯦꯅꯥꯜꯇꯤꯒꯨꯝꯕ ꯄꯤꯔꯒ ꯆꯜꯂꯗꯤꯀꯣ ꯐꯩꯌꯦ ꯑꯗꯨꯕꯨ
ꯑꯁ ꯉꯁꯥꯏꯒꯤ ꯄꯦꯅꯥꯜꯇꯤꯗꯨ ꯄꯤꯕꯗ ꯑꯁ ꯆꯜꯂꯕꯅꯤꯅꯦ ꯃꯣꯏ
ꯃꯁꯤꯅꯥ ꯀꯥꯔꯗꯤ ꯎꯝ
ꯑꯁꯤ ꯀꯩꯅꯣ ꯕ꯭ꯔꯥꯖꯤꯜ ꯈꯣꯏꯔꯁꯨ ꯌꯦꯡꯉꯣ ꯃꯣꯏ ꯁꯤꯒꯗꯧꯕ ꯃꯦꯁꯇꯣ ꯍꯦꯛ ꯍꯧꯕꯗ ꯇꯦꯩꯅꯣꯇꯗꯤ ꯐꯪꯕꯅꯦꯕ
ꯎꯝ
ꯆꯥꯎꯊꯣꯛꯈ꯭ꯔꯦ ꯑꯗꯨꯅ ꯃꯣꯏꯕꯨꯁꯨ ꯑꯗꯨꯝ ꯍꯥꯠꯈ꯭ꯔꯦꯅ
ꯃꯦꯆꯤꯟꯅ ꯃꯦꯆꯤꯟꯅ ꯄꯦꯅꯥꯜꯇꯤ ꯀꯥꯎꯔꯗꯤ ꯆꯜꯂꯔꯣꯏ ꯍꯥꯏꯕ ꯂꯩꯔꯕ ꯅꯍꯥꯟ ꯐꯥꯔꯁ ꯁꯨꯠꯇ ꯀꯩꯅꯣꯗꯤ ꯀꯥꯎꯕꯅꯦ ꯑꯗꯨꯒ ꯑꯗꯨꯗ ꯆꯟꯗ꯭ꯔꯦꯕ ꯑꯃ
ꯑꯁ ꯃꯦꯁꯤꯗꯨ ꯍꯟꯗꯛꯀꯤ ꯋꯥ ꯀꯞꯗꯨ ꯃꯥꯣꯟ ꯗꯥꯎ ꯂꯩꯇꯦꯕ ꯄꯦꯅꯥꯜꯇꯤꯗꯨꯀꯣ ꯃꯥ ꯑꯗꯨꯝ ꯒꯣꯜ ꯒꯣꯜꯕꯨꯗꯤ ꯑꯗꯨꯝ ꯏꯁꯀꯣꯔ ꯇꯧꯕ ꯃꯥꯒꯤ ꯇꯥꯂꯦꯟ ꯂꯩꯑ ꯑꯗꯨꯕꯨ ꯄꯦꯅꯦꯜꯇꯤꯗꯨ ꯃꯥ ꯇꯧ ꯂꯩꯇ꯭ꯔꯦꯕ
ꯎꯝ
ꯑꯗꯣ ꯑꯁꯨꯃꯥꯏꯅ ꯇꯧꯋꯤ ꯑꯁꯤ ꯐ꯭ꯔꯥꯟꯁꯒ ꯑꯥꯔꯖꯦꯟꯇꯤꯅꯥ ꯑꯗꯩ ꯃꯣꯏꯒꯤ ꯃꯦꯁꯤꯒ ꯕꯥꯞꯄꯦꯕꯗ ꯄꯨ ꯁ ꯠꯇ ꯑꯣꯏꯅꯀꯣ ꯃꯣꯏ ꯃꯤꯁ ꯇꯧꯔꯁꯨ ꯑꯗꯨ ꯌꯦꯡꯉꯣ ꯄꯣꯔꯇꯨꯒꯜꯒꯤꯒ ꯕ꯭ꯔꯥꯖꯤꯜ ꯑꯗꯨꯗꯣ ꯍꯥꯏꯗꯤ ꯌꯥꯝ ꯄꯦꯟꯗꯦ ꯃꯣꯏꯒꯤꯗ ꯃꯣꯏ ꯀꯣꯆꯇꯣ
ꯎꯝ
ꯑꯁ ꯃꯣꯏꯒꯤꯗꯣ ꯋꯥꯔꯜ ꯀꯞꯁꯨ ꯂꯥꯁ ꯑꯣꯏꯈ꯭ꯔꯦꯕ ꯑꯗꯣ ꯊꯤꯅ ꯁꯤꯈ꯭ꯔꯗꯤ ꯑꯗꯣ ꯎ ꯃꯣꯏꯒꯤ ꯔꯤꯄꯣꯔꯠꯇꯣ ꯅꯨꯡꯁꯤꯌꯦꯦ
ꯑꯩꯗꯤ ꯃꯣꯏ ꯉꯝꯒꯗ꯭ꯔꯅ ꯉꯥꯏꯗꯤ ꯉꯥꯏꯕꯅꯤꯍꯦ ꯑꯦꯥꯖꯅ ꯊꯥꯖꯔꯒ ꯂꯩꯕꯅꯦ
ꯃꯥꯗꯣ ꯁꯅꯥꯗ꯭ꯔꯤꯉꯩꯗꯁꯨ ꯑ ꯑꯩꯈꯣꯏꯅ ꯃꯥ ꯉꯝꯒꯅꯤ ꯍꯥꯏꯕ ꯊꯥꯖꯕ ꯂꯩ ꯑꯗꯣ ꯍꯧꯖꯤꯛ ꯒꯣꯜ ꯑꯃ ꯆꯪꯈ꯭ꯔꯕ ꯃꯇꯨꯡꯗꯁꯨ ꯀꯣ ꯍꯥꯞ ꯃꯃꯥꯡꯗ ꯑꯗꯨꯁꯨ ꯀꯩꯁꯨ ꯅꯠꯇꯦ ꯑꯥꯔꯖꯦꯟꯇꯤꯅꯥ ꯁꯣꯏꯗꯥꯒꯤꯅꯥ ꯉꯝꯒꯅꯤ ꯍꯥꯏꯕꯒꯤ ꯋꯥꯈꯜ ꯂꯩꯌꯦꯕ
ꯆꯤꯆꯤ ꯆꯤꯆꯤ ꯍꯧꯖꯤꯛꯁꯨ ꯑꯃꯨꯛ ꯀꯨꯝꯈ꯭ꯔꯦ
ꯑꯁ ꯑꯈꯣꯏꯗꯤ ꯌꯦꯡꯉꯥꯔꯣꯏꯗ
ꯌꯦꯡꯅꯤꯡꯗ꯭ꯔꯦ ꯑ ꯌꯦꯡ ꯌꯦꯡꯗꯤ ꯌꯦꯡꯅꯤꯡꯗꯔꯦ ꯑꯗꯨꯕꯨ
ꯃꯇꯥꯏꯗ ꯌꯦꯡꯒ ꯃꯣꯏꯒꯤꯗꯃꯛ ꯄ꯭ꯔꯦ ꯇꯧꯔ ꯂꯩꯈ꯭ꯔꯁꯤꯔ ꯈꯪꯗ꯭ꯔꯦ
ꯍꯧꯖꯤꯛ ꯕꯣꯜ ꯌꯦꯡꯅ ꯌꯦꯡꯅ ꯍꯌꯦꯡ ꯑꯌꯨꯛ ꯄꯨꯡ ꯑꯍꯨꯝ ꯃꯔꯤ ꯑꯗꯨꯋꯥ ꯊꯕꯛ ꯆꯠꯂꯤꯅꯤꯁꯦ ꯁꯤꯅꯦ ꯇꯟꯂꯤꯖꯦ ꯑꯩꯗꯤ
ꯍꯣꯏ ꯑꯗꯨ ꯉꯁꯤꯒꯤꯗꯤ
ꯎꯝ
ꯑꯁ ꯃꯣꯏꯒꯤ ꯐꯔꯦꯟꯁ ꯈꯣꯏꯗꯨ ꯃꯤ ꯃꯌꯥꯝ ꯑꯗꯣ ꯑꯗꯨꯝ ꯌꯦꯡꯅ ꯂꯩꯌꯦꯅ ꯍꯧꯖꯤꯛꯀꯤ ꯃꯇꯝꯗꯨꯁꯨ ꯈꯔ ꯉꯥꯟꯕꯅꯤꯅ ꯀꯣ ꯑꯗꯨ ꯃꯣꯏꯗꯣ ꯑꯁ ꯉꯝꯃ ꯉꯝꯃꯗꯤ ꯌꯦꯡꯒꯗꯧꯕ ꯑꯗꯣ ꯍꯧꯖꯤꯛꯇꯤ ꯑꯍꯟ ꯑꯣꯏꯒꯦꯔꯥ ꯑꯉꯥꯡ ꯑꯣꯏꯒꯦꯔꯥ ꯑꯗꯨꯝ ꯑꯗꯨꯝ ꯉꯥꯏꯕ ꯌꯥꯏꯕ ꯅꯥꯏꯟ ꯊꯥꯔꯇꯤꯗ ꯍꯧꯕꯗꯨ ꯀꯣ
ꯎꯝ ꯇꯨꯝꯕ ꯃꯇꯝ ꯅꯠꯇꯕꯅꯤꯅ
ꯍꯣꯏ ꯍꯣꯏ ꯍꯧꯖꯤꯛꯇꯤ ꯃꯥꯒꯤ ꯐꯦꯟꯁꯇꯤ ꯌꯦꯡꯒꯦ ꯍꯥꯏꯕꯗꯤ ꯑꯍꯟ ꯑꯣꯏꯔꯁꯨ ꯑꯉꯥꯡ ꯑꯣꯏꯔꯁꯨ ꯃꯤ ꯂꯣꯏꯅꯃꯛ ꯌꯦꯡꯅ ꯂꯩꯔꯝꯒꯅꯦꯕ ꯑꯁ
ꯎꯝ
ꯑ ꯃꯥꯒꯤ ꯐꯦꯟꯁꯇꯣ ꯃꯥ ꯃꯅ ꯈꯥꯪꯕꯤꯗ꯭ꯔꯁꯨ ꯃꯤ ꯀ꯭ꯔꯥꯗꯤ ꯀꯞꯄꯥꯁꯨꯨ ꯌꯥꯎꯋꯦ
ꯀꯞꯄꯁꯨ ꯂꯩꯥꯒꯅꯤ
ꯑꯁ ꯉꯁꯤ ꯉꯁꯤꯁꯨ ꯊꯣꯛꯀꯅꯤ ꯑꯗꯣ ꯑꯁ ꯄꯣꯔꯇꯨꯒꯜꯒꯤ ꯊꯣꯛꯄꯗ ꯑꯩꯈꯣꯏꯗꯁꯨ ꯃꯤ ꯃꯤꯌꯥꯝ ꯀꯞ ꯀꯞ ꯌꯧꯈ꯭ꯔꯦꯍꯦ ꯔꯣꯅꯥꯜꯗꯣꯗꯣ ꯌꯥꯝꯅꯁꯨ ꯃꯥꯗꯣ ꯁꯦꯡꯅ ꯍꯥꯏꯒꯦ ꯃꯥꯗꯣ ꯐꯖꯅꯁꯨ ꯍꯥꯏꯊꯤꯈ꯭ꯔꯦꯕ ꯍꯧꯖꯤꯛ ꯕꯥꯄꯦꯅꯦ ꯅꯣꯔꯋꯦꯒꯤ ꯃꯦꯁꯤꯈꯣꯏꯒꯤ ꯒꯣꯜ ꯃꯌꯥꯝ ꯆꯟꯕꯗꯨꯗꯀꯣ
ꯎꯝ
ꯃꯥꯟꯗꯤ ꯃꯥꯜꯂꯦ ꯂꯥꯁ ꯋꯥꯜ ꯀꯞ ꯇꯥ ꯃꯥꯒꯤ ꯔꯦꯀꯣꯔꯠꯇꯣ ꯀꯌꯥ ꯂꯩꯇꯕꯒꯤ ꯃꯥꯗꯨ ꯑꯗꯨꯝ ꯍꯥꯏꯔ ꯂꯩ ꯑꯗꯨ ꯑꯁ ꯃꯦꯁꯤꯁꯨ ꯑꯃꯨꯛꯀ ꯉꯁꯤ ꯊꯣꯛꯈꯤꯕ
ꯊꯣꯛ ꯂꯩꯔꯕꯅꯤ ꯊꯣꯛꯈ꯭ꯔꯅꯤ ꯂꯩꯔꯕꯅꯤ ꯎꯄꯥꯏ ꯂꯩꯇꯦ ꯊꯣꯛꯑꯅꯤ ꯑꯗꯨꯝ ꯃꯦꯁꯤꯖꯦ ꯃꯦꯁꯤ ꯍꯧꯖꯤꯛꯅ ꯊꯣꯛꯑꯁꯨ ꯌꯥꯔꯦ ꯑꯇꯣꯞꯄ ꯃꯉꯣꯟꯗ ꯑꯇꯣꯞꯄ ꯄꯤꯈ꯭ꯔꯁꯨ ꯌꯥꯔꯦ ꯍꯧꯖꯤꯛꯄꯨꯗꯤ
ꯍꯣꯏ ꯑꯁ
ꯒꯣꯜ ꯆꯟꯈ꯭ꯔꯦ ꯒꯣꯜ ꯆꯟꯈ꯭ꯔꯦ ꯑꯃꯒ ꯑꯃꯒ ꯒꯣꯜ ꯆꯟꯈ꯭ꯔꯦ ꯒꯣꯜ ꯆꯟꯈ꯭ꯔꯦ ꯑꯃꯥ ꯋꯥꯟ ꯇꯨ ꯂꯩꯔꯦ ꯍꯧꯖꯤꯛ ꯗꯥꯎꯈꯔꯥ ꯌꯥꯏ
ꯑ ꯑꯥꯔꯖꯦꯟꯇꯤꯅꯥꯅ ꯆꯟꯈ꯭ꯔꯦ
ꯑ ꯑꯔꯖꯦꯟꯇꯤꯅꯥꯅ ꯑꯃꯨꯛ ꯆꯟꯈ꯭ꯔꯦ ꯋꯥꯟ ꯇꯨ ꯂꯩꯔꯦ ꯍꯧꯖꯤꯛꯛꯇ
ꯃꯤꯅꯤꯠ ꯀꯌꯥ ꯂꯩ ꯃꯤꯅꯤꯠ ꯀꯌꯥ ꯀꯥꯈ꯭ꯔꯦ ꯍꯧꯖꯤꯛ
ꯃꯤꯅꯤꯠ ꯁꯕꯦꯟꯇꯤ ꯅꯥꯏꯟ
ꯁꯕꯦꯟꯇꯤ ꯅꯥꯏꯟ ꯑꯗꯨ ꯑꯗꯨ ꯑꯗꯨꯗꯤ ꯈꯔ ꯈꯔ ꯂꯩꯔꯤꯑꯦ ꯑꯦꯠꯂꯤꯁ ꯐꯤꯐꯇꯤ ꯃꯤꯅꯤꯠꯀꯨꯝꯕꯗꯤ ꯂꯩꯔꯤꯌꯦ
ꯑꯣꯞꯁꯥꯏꯠ ꯍꯥꯏꯌꯦ ꯉꯈꯣꯈ ꯑꯣꯞꯁꯥꯏ ꯍꯥꯏꯕꯒꯨꯝ ꯇꯧꯋꯦ ꯑꯣꯞꯁꯥꯏꯗꯔꯣ ꯑꯣꯞꯁꯥꯏꯗꯔꯣ ꯅꯠꯇꯕꯗꯤ ꯈꯪꯗꯦ
ꯑꯣꯞꯁꯥꯏ ꯄꯈꯔꯗꯤ
ꯑꯣꯟ ꯁꯥꯏꯠꯗꯤ ꯃꯥꯜꯂꯦꯕ ꯃꯥꯒꯤꯗꯣ ꯑꯣꯐ ꯁꯥꯏꯠꯅ ꯑꯗꯨꯝ ꯃꯥꯜꯂꯦꯕ ꯑꯣꯟ ꯁꯥꯏꯃꯥꯏꯕ ꯍꯥꯏꯗꯤ ꯕꯣꯔꯥꯎ ꯕꯣꯔ ꯀꯥꯎꯕ ꯃꯇꯨꯡꯗ ꯑꯃꯨꯛ ꯃꯥ ꯆꯤꯡꯈꯠꯂꯛꯄꯅꯦꯕ
ꯑꯗꯨ ꯆꯦ ꯇꯦ ꯇ
ꯑꯥꯎꯠ ꯑꯣꯐ ꯍꯟꯗ꯭ꯔꯦꯗ ꯑꯦꯠꯂꯤꯁ ꯊꯥꯔꯇꯤ ꯄꯥꯔꯁꯦꯟ ꯆꯥꯟꯁ ꯂꯥꯛꯑꯦ ꯃꯣꯏꯁꯦ
ꯂꯩꯌꯦ ꯍꯧꯖꯤꯛ ꯁꯦꯡꯅ ꯍꯥꯏꯔꯕꯗꯤ ꯃꯣꯏ ꯍꯧꯖꯤꯛ ꯐꯤ ꯑꯦꯠꯂꯤꯁ ꯐꯤ
ꯎ ꯐꯤꯐꯇꯤꯟ ꯃꯤ ꯂꯩꯦ
ꯑ ꯑꯗꯨꯗꯤ ꯃꯣꯏ ꯇ꯭ꯔꯥꯏ ꯇꯧꯕ ꯌꯥꯌꯦꯦ ꯉꯔꯥꯡ ꯑꯩꯒꯤ ꯋꯥꯈꯠꯅꯤꯡ ꯉꯔꯥꯡ ꯄꯣꯠꯇꯨꯀꯣ ꯄꯨꯨꯠꯒꯣ ꯅꯒꯣꯃ ꯆꯥꯕꯗ
ꯎꯝ
ꯑꯗꯨ ꯐꯁꯨ ꯍꯥꯏ ꯗꯤ ꯑꯗꯨꯝ ꯍꯣꯞꯂꯛꯑꯦꯕ ꯃꯣꯏ ꯇ꯭ꯔꯥꯏ ꯇꯧꯔꯗꯤ ꯁꯤꯛꯁ ꯃꯤꯅꯤꯠ ꯐꯥꯎꯁꯨ ꯃꯣꯏꯒꯤꯗꯤ ꯑꯗꯨꯝ ꯇ꯭ꯔꯥꯏ ꯇꯧꯕ ꯌꯥꯏ ꯍꯥꯏꯕꯒꯤ ꯋꯥꯈꯟꯗꯣ ꯑꯩꯈꯣꯏ ꯑꯩꯈꯣꯏꯅ ꯇ꯭ꯔꯥꯏ ꯗꯤ ꯋꯥꯟ ꯃꯤꯅꯤꯠꯁꯨ ꯑꯩꯈꯣꯏꯒꯤꯗꯤ ꯄꯨꯔꯥ ꯏꯝꯄꯣꯔꯇꯦꯟ ꯑꯣꯏꯈ꯭ꯔꯦꯅꯀꯣ ꯃꯤꯒꯤ ꯇ꯭ꯔꯥꯏ ꯇꯧꯕ ꯈꯛꯇ ꯂꯩꯈ꯭ꯔꯦꯅ ꯑꯗꯨꯗꯤ
ꯏꯁ ꯁꯤꯒꯤꯗꯃꯛꯇ ꯑꯃꯃ ꯆꯥꯟꯗꯔꯗꯤꯀꯣ ꯉꯝꯕꯥꯡ ꯉꯝꯗ ꯃꯗꯤ ꯆꯃ ꯉꯥꯟ
ꯅꯒꯅꯤꯗ ꯅꯒꯅꯤꯗ
ꯑꯦꯁ ꯍꯣꯞꯗꯣ ꯑꯗꯨ ꯂꯩꯌꯣ ꯉꯝꯒꯅꯤ
ꯉꯒꯅꯤ ꯑꯕ ꯍꯣꯞꯇꯤ ꯂꯩꯌꯦꯜꯄ
ꯍꯣꯏ ꯍꯣꯏ ꯑ ꯐꯤꯐꯇꯤ ꯃꯤꯅꯤꯠꯗ ꯀꯁꯤ ꯑꯣꯏꯔꯦ ꯑꯗꯨꯗꯤ
ꯎꯝ ꯅꯣꯛ ꯑꯥꯎꯠꯇꯨꯗꯤ ꯑꯦ ꯍꯣꯏ ꯅꯣꯛ ꯑꯥꯎꯠꯇꯨꯗꯤ ꯁꯤ ꯍꯟꯕꯁꯦ ꯄꯥꯝꯅꯦꯦꯕ ꯑꯂꯤ ꯁꯤꯅꯤ ꯐꯅꯗꯤ ꯀꯥꯏ ꯍ ꯁꯤꯅꯤꯉꯤ ꯁꯤꯁꯤꯅꯣꯕ
ꯍꯣꯏ ꯁꯦꯡꯅ ꯕꯥꯗꯨ ꯆꯨꯝꯃꯦ ꯃꯣꯏꯅ ꯀꯩꯅꯣ ꯃꯃꯥꯡ ꯋꯥꯔꯞꯇ ꯆꯄ ꯋꯥ ꯅ ꯍꯧꯖꯤ ꯇꯧꯔꯗꯤꯀꯣ ꯃꯣꯏꯔꯀꯣꯗꯣ
ꯎꯝ ꯑ ꯁꯤꯃꯤꯗꯀꯣ
ꯍꯣꯏ ꯍꯣꯏ
ꯁꯤꯃꯤꯗꯦ ꯁꯤꯃꯤꯗ ꯁꯤꯁꯂꯕ
ꯛꯀꯤ ꯃꯦꯁꯣ ꯋꯥꯔꯔ ꯏꯤꯛꯀꯤ ꯃꯦꯁꯇꯣ ꯉꯝꯕ ꯇꯔꯗꯤ ꯃꯣꯏꯁꯤ ꯑꯗꯨꯝ ꯐꯥꯏꯅꯔꯥ ꯁꯤꯃꯤꯗ ꯊꯣꯛꯀꯦꯔꯥ ꯐꯥꯏꯅꯔꯥ ꯑꯗꯨꯝ ꯀꯥꯕ ꯌꯥꯕ ꯆꯥꯟꯖ ꯂꯩꯌꯦ ꯃꯣꯏ ꯀ꯭ꯋꯥꯇꯔ ꯐꯥꯏꯅꯦꯜꯗꯗꯤ ꯀꯩꯁꯨ ꯊꯧꯔꯔꯣꯏ ꯍꯧꯖꯤꯛ ꯑꯗꯨ ꯇꯧꯔꯗꯤ
ꯎ ꯃꯣꯏ ꯑꯁꯤ ꯑꯆꯦꯝꯕ ꯑꯦꯛꯖꯥꯝꯄꯜꯗ ꯍꯧꯖꯤꯛ ꯏꯖꯤꯞꯀ ꯑꯥꯔꯖꯦꯟꯇꯤꯅꯥ ꯁꯤꯅꯥꯁꯦ ꯉꯝꯕ ꯃꯤꯁꯦ ꯀꯣꯂꯣꯕꯤꯌꯥ ꯅꯠꯇ꯭ꯔꯒꯅ ꯊꯪꯖꯥ ꯈꯥ
ꯀꯣꯂꯝꯕꯤꯌꯥ ꯔ ꯁꯋꯤꯖꯔꯂꯦꯟꯗ ꯔ
ꯑ ꯑꯃꯗꯨꯗꯤ ꯇꯧꯔꯨꯅꯦꯕꯀꯣ ꯁꯣꯏ ꯁꯣꯏꯗꯕꯤꯗ ꯑꯗꯨꯒ
ꯎꯝ
ꯀꯂꯦꯝꯣꯕꯤꯌꯥꯒ ꯁ꯭ꯋꯤꯖꯔꯂꯦꯟꯗꯤ ꯍꯣꯏ ꯀꯟꯕꯨꯗꯤ ꯀꯜꯂꯦ ꯑꯗꯨꯕꯨ ꯌꯥꯝ ꯑꯁꯤ ꯑꯗꯨꯃ ꯍꯧꯖꯤꯛꯀꯤ ꯄ꯭ꯂꯦꯗꯨꯃꯥꯏꯅ ꯀꯟ ꯀꯟꯕꯗꯤ ꯅꯠꯇꯦꯕ ꯃꯣꯏꯗꯣ
ꯍꯣꯏ ꯏꯖꯤꯞꯇ ꯏꯖꯤꯞꯀ ꯍꯧꯖꯤꯛ ꯀꯩꯅꯣ ꯏꯁꯄꯦꯟꯗꯨꯗꯤ ꯑꯁ ꯑꯩꯈꯣꯏꯅ ꯃꯦꯁꯤꯈꯣꯏ
ꯍꯣꯏ ꯍꯥꯏꯌꯣ
ꯑꯗꯨ ꯏꯁꯄꯦꯟꯒ ꯑꯁ ꯍꯧꯖꯤꯛ ꯀꯩꯅꯣ ꯏꯖꯤꯞꯇꯨꯗꯤ ꯁꯦꯡꯅ ꯍꯥꯏꯕꯅꯦ ꯌꯥꯝ ꯀꯩꯅꯣ ꯃꯣꯏꯗꯤ ꯀꯟꯈ꯭ꯔꯦꯕꯀꯣ ꯃꯦꯁꯤ ꯈꯣꯏ ꯌꯥꯎꯔꯛ ꯃꯣꯏ ꯌꯧꯕ ꯌꯥꯎꯌꯦꯅ ꯏꯟꯇꯔꯦꯁ ꯀꯥꯕ ꯋꯥꯅꯦꯕꯀꯣ
ꯎꯝ
ꯃꯦꯁꯤ ꯈꯣꯏꯅ ꯁꯄꯦꯟ ꯒꯨꯝꯕꯗ ꯌꯧꯔꯝꯅꯤ ꯑꯩꯈꯣꯏ ꯁꯄꯦꯟꯗ ꯁꯞꯄꯣꯔꯠ ꯇꯧꯔ ꯂꯩꯔꯝꯒꯅꯤꯕ ꯑꯁ
ꯑꯗꯨ ꯑꯦꯁ ꯁꯞꯄꯣꯔꯠ ꯇꯧꯔꯒ ꯂꯩꯌꯣ ꯚꯥꯏ ꯀꯥꯒꯅꯤ ꯁꯣꯏꯗꯕꯤꯗ
ꯁꯞꯄꯣꯔꯠꯄꯨꯗꯤ ꯑꯗꯨꯝ ꯇꯧꯔꯒ ꯂꯩꯒꯅꯤꯅꯦ ꯃꯦꯁꯤꯗꯗꯤ ꯑꯗꯨꯝ ꯁꯞꯄꯣꯔꯠ ꯇꯧꯔꯒ ꯂꯩꯔꯦ ꯁꯞꯄꯣꯔꯠ ꯇꯧꯔꯒꯗꯤ ꯑꯗꯨꯝ ꯂꯩꯒꯅꯤ
ꯑꯩ ꯑꯁ
ꯑꯃꯨꯛ ꯇꯨ ꯇꯨ ꯂꯩꯔꯦ ꯍꯧꯖꯤꯛ ꯑꯃꯃꯨꯛ ꯇꯨ ꯇꯨ ꯂꯩꯔꯦ ꯑꯃꯨꯛꯀ ꯌꯥꯝ ꯍꯔꯥꯎꯋꯦ ꯌꯥꯝ ꯍꯔꯥꯎꯋꯦ
ꯑꯁ
ꯇꯨ ꯇꯨ ꯂꯩꯔꯦ ꯒꯣꯜ
ꯑꯁ ꯑꯥꯢ ꯉꯝꯃꯅꯤꯀꯣ
ꯃꯥ ꯑꯦꯠ ꯒꯣꯜ ꯁꯨꯔꯦ ꯑꯦꯠ ꯒꯣꯜ
ꯒꯣꯜ ꯆꯟꯒꯔꯕꯣ
ꯆꯪꯈ꯭ꯔꯦ ꯑꯦꯠ ꯒꯣꯜ ꯑꯦꯠ ꯍꯧꯖꯤꯛꯅ ꯑꯦꯠ
ꯑꯣ ꯑꯗꯨꯗꯤ ꯒꯣꯜ ꯇꯨ ꯇꯨ ꯑꯣꯏꯈ꯭ꯔꯦ
ꯑꯣ ꯇꯨ ꯇꯨ ꯑꯣꯏꯈꯔꯦ ꯍꯧꯖꯤꯛ ꯐꯥꯖꯔꯅꯤ ꯃꯠꯆ
ꯑꯁ ꯇꯨ ꯇꯨ ꯑꯪ ꯇꯨ ꯇꯨ ꯑꯣꯢꯈꯔꯦ ꯀꯣ ꯚꯥꯏ
ꯑꯣ ꯇꯨ ꯇꯨ ꯑꯣꯏꯈ꯭ꯔꯦ ꯚꯥꯏ
ꯑꯥ ꯁꯜꯂꯥ ꯄꯦꯟꯂꯍꯦ ꯉꯝꯗ꯭ꯔꯁꯨ ꯌꯥꯔꯦ
ꯗꯥꯎ ꯂꯩꯕ ꯍꯥꯏꯕꯗꯤ ꯃꯔꯇꯤꯅꯦꯁ ꯑꯥꯔꯖꯦꯟꯇꯤꯅꯥ ꯀꯤꯞꯄꯔꯗꯨꯣ ꯀꯤꯄꯔ ꯀꯩꯅꯣꯒꯤꯗꯤ ꯌꯥꯝ ꯍꯩꯕꯅꯦꯕ ꯗꯤꯐꯦꯟꯗ ꯀꯩꯅꯣ ꯁꯦꯞ ꯇꯧꯕꯕꯨꯗꯤꯀꯣ
ꯍꯣꯏ
ꯑꯗꯨꯝ ꯌꯥꯕꯅꯦꯕ ꯃꯥꯗꯣ
ꯑꯁ ꯌꯥꯏ ꯌꯥꯏ ꯃꯤ ꯃꯌꯥꯝ ꯁꯄꯣꯔꯠ ꯇꯧꯕꯗ ꯀꯩꯁꯨꯨꯝ ꯃꯥꯕꯨ ꯂꯥꯏꯅ ꯁꯤꯔꯣꯏꯗ ꯃꯥꯒꯤ ꯕꯦꯛ ꯀꯞꯂꯛꯄꯗꯨ ꯃꯤ ꯃꯤꯌꯥꯝ ꯑꯗꯨꯝ ꯎꯍꯟꯅꯤꯡꯕꯒꯤ ꯇꯧꯕꯅꯤꯗꯀꯣ